ꯆ ꯆꯥꯛ ꯊꯣꯡꯁꯤꯔꯥ ꯇꯧꯋꯦ
ꯀꯩꯟꯖꯥꯡꯅꯣ
ꯊꯥꯡꯒꯅꯤ ꯍꯥꯏꯅ ꯏꯗꯤꯦ ꯑꯩ ꯊꯪ ꯆꯥꯁꯦꯗꯦ ꯅꯪ ꯉꯁꯥꯏ ꯕꯖꯥꯔ ꯆꯠꯂꯦ ꯍꯥꯏꯔꯣ ꯑꯣꯟꯂꯥꯏꯟꯗꯤ ꯐꯖꯅ ꯂꯩ ꯅꯪ ꯃꯤꯗꯤ ꯌꯥꯝ ꯏꯁꯇꯦꯟꯗꯔꯗ ꯂꯩꯕ ꯕꯖꯥꯔꯗꯅꯦ ꯇ
ꯕꯖꯥꯔ ꯆꯠꯁꯦ ꯐꯥꯒꯤꯅꯦ ꯍꯥꯏꯅ ꯆꯠꯄ ꯃꯥꯟꯕ꯭ꯔꯣ
ꯀꯔꯤ ꯇꯧꯔ ꯂꯩꯔ꯭ꯔꯗꯤ ꯑꯩ ꯏꯁꯇꯦꯇꯁꯦ ꯐꯖꯅ ꯌꯦꯡꯕꯤꯌꯒ
ꯁꯇꯦꯁ ꯈꯇꯪ ꯍꯥꯏꯔꯦ ꯏꯆꯦ ꯑꯩꯅ ꯅꯩ ꯊꯥꯔꯤꯁꯦ ꯁꯦꯡꯕꯗꯗꯤꯀꯣ ꯐꯔꯥꯛ ꯌꯥꯝ ꯇꯥꯕꯅꯤ ꯈꯪꯕ꯭ꯔꯥ
ꯑꯟꯏꯟꯇꯦꯜꯂꯤꯖꯦꯕꯜ
ꯑꯟꯏꯟꯇꯦꯜꯂꯤꯖꯦꯕꯜ ꯇꯛꯦ ꯑꯩꯁꯨ ꯏꯁꯥ ꯅꯨꯡꯉꯥꯏꯇꯕꯒ ꯂꯩꯔꯦꯅꯦ
ꯑꯟꯏꯟꯇꯦꯜꯂꯤꯖꯦꯕꯜ ꯑꯩꯅ ꯋꯥ ꯉꯥꯡꯉꯛꯗꯤ ꯏꯅꯥꯧ ꯅꯨꯄꯤꯁꯤꯅꯦ ꯅꯪꯁꯨ ꯋꯥꯔꯤ ꯁ ꯁꯥꯟꯅꯔꯗꯤ
ꯑꯥ ꯆꯂꯣ ꯍꯦꯛ ꯆꯂꯥꯏꯁꯤꯗ
ꯍ
ꯑꯟꯑꯣꯗꯤꯕꯜ
ꯆꯥꯛ ꯆꯥꯔꯕꯣ
ꯊꯣꯡꯗ꯭ꯔꯤꯌꯦ ꯀꯣꯛ ꯉꯥꯎꯔ ꯂꯏꯩꯅ
ꯂꯧ ꯈꯨꯕ ꯃꯥꯅꯦ
ꯂꯣꯛ ꯈꯣꯏ ꯏꯁꯥ ꯅꯨꯡꯉꯥꯏꯇꯕꯒꯤ ꯅꯨꯡ ꯑꯗꯨꯝ ꯂꯩ
ꯀꯨꯝꯁꯤꯒꯤ ꯈ꯭ꯔꯤꯁꯃꯥꯁꯁꯦ ꯀꯃꯥꯏꯅ ꯇꯧꯒꯤꯔꯣ
ꯑꯗꯨꯝ ꯑꯗꯨꯝ ꯉꯥꯏꯕ ꯇꯥꯔꯦ
ꯑꯩꯈꯣꯏ ꯀꯩꯅꯣꯖꯨ ꯔꯤ ꯇꯧꯅꯤ ꯍꯥꯏꯁꯦ ꯀꯔꯝ ꯀꯥꯟ ꯇꯧꯗꯣꯏꯔꯣ
ꯍꯥꯥ
ꯂꯤ ꯇꯥꯕ꯭ꯔꯣ
ꯇꯥꯏ ꯍꯗꯥꯛꯁꯦ ꯁꯒꯣꯏ ꯖꯒꯣꯏ ꯁꯥꯅꯤꯉꯥꯏ ꯀꯟꯅ ꯔꯦꯗꯤ ꯇꯧꯔꯛꯂꯦ
ꯀꯔꯝꯕꯖ ꯑꯣꯏꯔꯣ
ꯍꯥꯥ
ꯀꯔꯃꯁꯨ ꯑꯣꯏꯔꯣ
ꯈ꯭ꯔꯤꯁꯃꯥꯁ ꯍꯥꯏꯕ
ꯑꯦ ꯀꯔꯤ ꯖꯒꯣꯏ ꯅꯪ ꯅꯪ ꯁꯥꯗꯦꯔꯣ
ꯖꯕꯨꯣꯏ ꯁ ꯇꯅꯤꯀꯅꯣ
ꯑꯩꯒꯤ ꯀꯔꯣ
ꯅꯪꯅ ꯍꯦꯛ ꯍꯦꯛ ꯁꯥꯞꯄ ꯖꯒꯣꯏꯗꯣ ꯑꯩꯅ ꯍꯦꯛ ꯌꯦꯡꯕꯗꯣ
ꯑ
ꯅꯪꯅ ꯐꯅꯦꯛꯀꯥ ꯍꯥꯞꯆꯤꯜꯂꯒ ꯇꯔꯦꯡ ꯇꯔꯦꯡ ꯇꯔꯦꯡ ꯍꯥꯏꯥꯟꯅ ꯂꯥꯛꯑꯝꯕꯗꯣ
ꯎꯝ ꯅꯪ ꯊꯂꯦ ꯍꯥꯏꯕ꯭ꯔꯣ
ꯃꯇꯨꯡ ꯏꯜꯂꯒ ꯁꯥꯕꯤꯔꯒꯦ ꯇꯧꯕꯅꯤꯗ ꯅꯪ ꯊꯣꯛꯂꯛꯑꯗꯤ
ꯎꯝ ꯍꯥꯎ
ꯅꯪ ꯂꯩꯔꯔꯦ ꯀꯃꯥꯏꯅ ꯏꯊꯟꯗ ꯁꯥꯗꯣꯏꯕ
ꯌꯥꯔ ꯄꯨꯁꯄ ꯍꯟꯗ ꯄꯁꯥ ꯄꯤꯁꯥ ꯊꯥꯥꯡꯖ
ꯑꯩꯅ ꯍꯥꯏꯁꯤꯅꯤ ꯑꯩꯒꯤ ꯑꯩꯒꯤ ꯑꯩꯅ ꯍꯥꯏꯕꯗꯣ ꯄꯨꯔꯛꯑꯣ ꯍꯥꯏꯕꯗꯣ ꯋꯥ ꯂꯩꯔꯦꯀꯣ
ꯀꯩꯅꯣ ꯀꯩꯅꯣ ꯄꯣꯠ ꯌꯣꯟꯕ ꯍꯧꯗ꯭ꯔꯗꯤ ꯌꯥꯔꯔꯣꯏꯅꯦ
ꯍꯥꯥ
ꯍꯣꯇꯦꯜ ꯑꯃ ꯍꯥꯡꯈ꯭ꯔꯦ ꯐꯩꯒꯤ ꯇꯧꯅ
ꯍꯣꯇꯦꯜ ꯍꯥꯡꯒꯦ ꯍꯥꯏꯕ꯭ꯔꯅ
ꯐ ꯇ ꯑꯣꯅꯦ ꯀꯗ ꯑꯁꯀꯔꯤꯝ ꯏ ꯍꯥꯏ ꯃꯥꯟꯁꯨ ꯆꯥꯛꯐꯥꯎ ꯊꯣꯡꯕ ꯍꯩꯇ꯭ꯔꯀ
ꯑꯩ ꯁꯣꯔꯗꯤ
ꯅꯪꯗꯤ ꯍꯥꯡꯉꯤ ꯍꯥꯡꯉ ꯂꯩꯕ꯭ꯔꯣ ꯑꯃꯨꯛ ꯊꯤꯡꯉꯔꯕꯣ
ꯍꯥꯥ
ꯌꯥꯝꯪ ꯍꯥꯡꯉꯒꯕꯤ ꯊ ꯈꯕꯣ
ꯍꯥꯡꯗ꯭ꯔꯤꯅꯦ ꯑꯩ ꯆꯠꯇꯣꯛꯈ꯭ꯔꯦ
ꯀꯔꯤꯒꯤ ꯃꯤ ꯂꯥꯛꯀꯕ꯭ꯔꯣ
ꯑ ꯃꯤ ꯂꯥꯛꯇꯕ ꯅꯠꯇ ꯑꯩꯗꯤ ꯊꯕꯛ ꯇꯧꯕ ꯍꯩꯇꯕꯅꯤꯅꯀꯣ ꯑꯗꯨꯒꯤ
ꯁꯧ ꯁꯦꯃ ꯂꯩꯔꯦ
ꯌꯥ ꯑꯗꯨꯔꯦ ꯄꯨꯟꯁꯤꯁ
ꯕꯣꯔꯥ
ꯌꯥꯗ꯭ꯔꯦ ꯀꯃꯥꯏꯇ ꯑ
ꯑ
ꯁꯣꯝꯅ ꯑꯝꯇ ꯊꯣꯛꯄꯤꯈ꯭ꯔꯣ ꯇꯥꯕ꯭ꯔꯣꯏ ꯇꯥ
ꯎꯝ
ꯁꯣꯝꯗꯁꯦ ꯏꯔꯥꯡ ꯌꯥꯝ ꯍꯧꯕ ꯂꯩꯔꯤꯅꯦ
ꯍꯥꯏ
ꯑꯩ ꯤꯡ ꯤꯡꯒꯤꯠ ꯁꯤꯖꯤꯡ ꯤꯡꯒꯤꯠ ꯁꯤꯗ ꯁꯤꯗ ꯅꯥꯒ ꯂꯩꯑꯌꯦ ꯀꯔꯤꯔꯣ ꯌꯥꯝ ꯍꯥꯎꯕ ꯃꯥꯜꯂꯦꯗꯣ ꯦꯃꯥ ꯇꯥꯔꯕ꯭ꯔꯣ
ꯇꯥꯏꯌꯦ
ꯀꯩꯅꯣ ꯅꯪꯁꯨ ꯋꯥ ꯈꯔ ꯉꯥꯡꯉꯨꯍꯦ ꯑꯩꯅ ꯉꯥꯡꯊꯣꯛꯄꯒꯇ ꯇꯥꯔꯦ ꯂꯩꯩꯅꯨ
ꯆꯤꯟꯊꯤꯗꯣ ꯅꯪꯗ ꯀꯦꯗ ꯋꯥ ꯉꯥꯡꯉꯂꯦꯦ
ꯉꯁꯥꯏꯀꯣ ꯄꯥꯈꯪ ꯐꯖꯕ ꯑꯃ ꯎꯕꯀꯣ
ꯅ
ꯃꯁꯛ ꯌꯥꯝ ꯐꯖꯕꯗꯣ ꯇꯥꯟꯅꯔꯒ ꯅꯝꯕ ꯂꯧꯁꯤꯔ ꯍꯥꯏꯔꯒ ꯅꯨꯄꯤ ꯑꯃ ꯎꯅꯕ ꯆꯠꯄ ꯑꯣꯏꯔꯝꯕ ꯑꯗꯨꯒꯤ ꯑꯁ ꯑꯁ ꯍꯋꯥꯏ ꯆꯥꯛꯄꯗꯣ
ꯄ ꯌꯥꯎ ꯑꯩꯁꯨ ꯂꯒꯟꯗꯠ ꯑꯣꯏꯔꯦꯦꯂꯦ꯭ꯔꯤꯇꯤ ꯑꯣꯏꯒꯦ ꯉꯍꯥꯛ
ꯁꯦꯂꯦꯕ꯭ꯔꯤꯇꯤ ꯅꯠꯇ ꯀꯦꯂꯕ꯭ꯔꯤꯇꯤ ꯑꯣꯏꯈ꯭ꯔꯦ
ꯎꯝ ꯎꯝ
ꯎꯝ ꯀꯂꯕꯇ꯭ꯔꯤ ꯑꯣꯏꯈ꯭ꯔꯦ ꯑꯦ ꯑꯩꯀꯂ ꯕꯇꯔꯤ ꯍꯥꯏ ꯇꯥꯡ ꯇꯥꯡ ꯁ꯭ꯂꯤꯞ ꯑꯣꯏꯔꯦ
ꯌꯥꯝꯛ ꯐꯁꯇꯔ ꯇ
ꯎꯝ ꯌꯥꯗ꯭ꯔꯦ ꯑꯩꯒꯤ ꯁꯤ ꯌꯥꯗ꯭ꯔꯦ
ꯎꯝ ꯎꯝ ꯑꯦ ꯃꯤꯁꯤꯡꯒꯦ
ꯑ
ꯁꯤꯤ ꯐꯥꯏꯅꯅꯨꯡꯉ ꯂꯪꯈꯕ
ꯄꯦꯜꯂꯕꯅꯦ ꯁꯣꯝꯒꯤ ꯕꯣꯂꯣꯨꯝꯁꯤꯒ ꯀꯔꯤ ꯀꯔꯤꯅꯣ ꯈꯪꯗ꯭ꯔꯦꯗ ꯀꯩ ꯌꯦꯟꯖꯥꯡ ꯊꯣꯡꯉꯦ ꯇꯧ ꯅꯣꯏ ꯀꯨꯠꯇ
ꯏꯇ ꯑꯩꯁꯦ ꯏꯟꯁꯥꯡ ꯊꯣꯡꯐꯝ ꯈꯪꯗꯦꯅꯦꯦ ꯒ꯭ꯌꯥꯟ ꯇꯥꯗ꯭ꯔꯦ
ꯅꯪ ꯁꯤꯗꯤ ꯂꯣꯏꯔꯍꯦ
ꯃꯁꯤꯡ ꯃꯅꯥꯒꯤ ꯋꯥꯗ ꯍꯪꯒꯥꯝ ꯃꯔꯥꯡꯗꯣ
ꯍꯥꯥ
ꯃꯔ ꯃꯔꯨ ꯆꯥꯏꯊꯂꯒ ꯉꯁꯤꯒ ꯅꯣꯡꯁꯤ ꯃꯟꯗꯒꯤ ꯍꯧꯒꯗ꯭ꯔꯥ ꯍꯧꯔꯔꯣꯏꯗ꯭ꯔꯥ ꯈꯪꯉꯦ
ꯁ ꯅꯪꯁꯤ
ꯒꯟ ꯇꯥꯥꯎꯅꯥ ꯑꯃꯨꯛ ꯒ꯭ꯌꯥꯟ ꯇꯥꯗꯗꯤ ꯅ ꯀꯣꯛ ꯀꯅ
ꯌꯥꯗ꯭ꯔꯦꯕ ꯉꯔꯥꯡ ꯅꯪꯉꯣꯟꯗ ꯅꯣꯏꯔꯣꯝꯗ ꯅꯣꯡ ꯆꯨ ꯉꯁꯤ ꯑꯩꯈꯣꯏꯔꯣꯝꯅ ꯅꯣꯡ ꯆꯨꯔꯤꯅꯦ
ꯎ ꯎ ꯅꯪ ꯀꯔꯝ ꯀꯥꯟꯗ ꯁꯧꯒꯔꯤꯒꯤ ꯀꯩꯅꯣꯗ ꯊꯥꯕ꯭ꯔꯣ
ꯉꯔꯥꯡ ꯉꯥꯛꯇ ꯉꯥꯏꯔꯦꯍꯦ
ꯅꯪꯕꯣ ꯗ ꯆꯤ ꯑꯣꯏꯔ
ꯍꯥꯏ ꯆ ꯍꯣꯏ ꯍ ꯌꯥꯗ꯭ꯔꯦ ꯕꯦꯝꯃꯥ ꯈꯣꯏꯂꯝꯣꯝꯁꯦ
ꯎꯝ ꯁꯣꯝꯅꯁꯦ ꯁꯧꯀ꯭ꯔꯤ ꯆꯨꯒꯗ ꯃꯥꯟꯗ꯭ꯔꯦ ꯍꯟꯗꯛꯁꯦ
ꯁꯧꯒ꯭ꯔꯤꯒꯤ ꯋꯥꯁ ꯇꯣꯛꯈ꯭ꯔꯅꯤꯕ ꯌꯥꯗ꯭ꯔꯦ
ꯌꯥꯗꯩꯅꯦ ꯃꯤ ꯑꯇꯣꯞꯄꯗꯤ ꯐꯖꯅ ꯍꯧꯋꯦ ꯍꯥꯏꯅꯦ ꯃꯤꯗꯤ ꯐꯖꯅ ꯍꯧꯒ ꯐꯖꯅ ꯍꯦꯛꯀꯦ
ꯑꯥ
ꯐꯖꯅ ꯍꯦꯛ ꯍ ꯆꯨꯝꯕ ꯆꯨꯝ ꯌꯥꯒꯗ꯭ꯔꯣ
ꯈꯪꯅꯦ ꯅꯪꯗꯤ ꯁꯧꯒ꯭ꯔꯤ ꯀꯌꯥ ꯍꯦꯛꯈ꯭ꯔꯕꯣ
ꯄꯅꯣꯗꯉ ꯑ ꯇ ꯌꯥ
ꯅꯪꯒꯥꯑ ꯀ ꯆ ꯃꯅꯥꯏꯅꯤꯤꯗꯤ
ꯊꯥꯋꯦ ꯑꯗꯨꯏꯅꯦ ꯉꯁꯤ ꯅꯣꯡ ꯆꯨ ꯃꯗꯒꯤ ꯍꯧꯒꯗ꯭ꯔꯥ ꯍꯧꯔꯣꯏꯗ꯭ꯔꯥ
ꯑꯗꯨꯅꯦ ꯍꯦꯛ ꯈꯤꯇꯪ ꯇꯧꯔꯛꯄꯗꯁꯨ ꯌꯦꯡꯉꯨꯗꯣ ꯑꯩꯉꯣꯟꯗ ꯅꯪ ꯐꯖꯅ ꯁꯨꯔ ꯂꯩ ꯑꯗꯨꯒꯤ
ꯌꯥꯗ꯭ꯔꯦ ꯈꯤꯇꯪ ꯍꯧꯔꯛꯒꯗ꯭ꯔꯥ ꯍꯥꯏꯅ ꯇꯧꯔꯒ ꯎꯝ
ꯎꯝ ꯑꯁ
ꯀꯩ ꯍꯥꯏꯕ
ꯊꯥꯏ ꯀꯣ ꯑꯌꯨꯛꯇ ꯇ ꯆꯨꯝꯗꯕꯤꯗꯀꯣ
ꯎꯝ ꯑꯣ
ꯑꯌꯨꯛꯇ ꯍꯣꯂꯤꯗꯦ ꯄꯤꯕꯗꯤ ꯐꯪꯉꯅꯤꯀꯣꯅꯅ ꯍꯥꯏꯕ ꯍ ꯄꯤꯁꯤ ꯂꯥꯛ
ꯑꯩꯗꯤ ꯑꯩꯗꯤ ꯕ꯭ꯔꯥꯖꯤꯜꯗ ꯁꯄꯣꯠ ꯁꯇꯧ ꯇꯧꯗꯦ
ꯇꯧꯋꯣꯏ ꯑꯩ ꯏ ꯊꯪꯦꯅ ꯌꯥ
ꯦꯃꯥ
ꯌꯥꯔ ꯌꯥꯔꯦ ꯌꯥꯔ ꯀ ꯈꯪ
ꯑꯗꯨꯗꯣꯛꯕ ꯍꯦꯟꯅ ꯊ
ꯑꯩ ꯖ ꯁꯤꯒꯔ ꯁꯤ
ꯁꯤꯒꯦꯔ ꯁꯤꯔ ꯁꯤꯔ ꯄꯅꯤ ꯁꯤꯌꯔꯁꯨ ꯍꯦꯡꯉꯗ
ꯎꯝ ꯍ
ꯍꯥ ꯄꯨꯟꯁꯤꯁꯦ
ꯀꯅꯥꯒꯦ ꯈꯪ ꯅꯅ